ꯍꯜꯂꯣ
ꯑꯜꯂꯧ
ꯀꯩ ꯗꯩꯅꯣ
ꯆꯥꯛ ꯇꯣꯛꯄꯗ ꯉꯥꯏꯔꯤ
ꯀꯩ ꯍꯤꯟꯖꯥꯡ ꯆꯥꯔꯕ
ꯉꯁꯤꯗꯤ ꯑꯃꯨꯛ ꯍꯋꯥꯏ ꯃꯨꯁꯣꯔꯤ
ꯑꯍꯤ ꯍꯤ ꯀꯩꯒꯤꯅꯣꯅꯦ ꯆꯥꯕ ꯌꯥꯗꯦ ꯍꯥꯏꯔꯒ ꯆꯥꯔꯤꯗꯨꯕꯣ ꯑꯃꯨꯛꯀ
ꯑꯩꯗꯤ ꯆꯥꯕꯤꯗ꯭ꯔꯦ
ꯀꯩꯒꯤ
ꯑꯩꯗꯤ ꯆꯥꯗ꯭ꯔꯦ
ꯀꯩ ꯑꯣꯏꯅ ꯆꯥꯔꯒꯦ
ꯈꯪꯗꯦ ꯑꯐꯪ ꯑꯐꯪꯕ ꯆꯥ ꯂꯩ ꯎ-ꯃꯣꯔꯣꯛ ꯆꯤꯛ ꯏ ꯎ-ꯃꯣꯔꯣꯛ ꯆꯤꯛꯑꯒ ꯆꯥꯔꯦ
ꯂꯧ
ꯃꫭꯔꫭꯛꯁ ꯂꯧ ꯂꯧ ꯑꯩꯈꯣꯏ ꯑꯩ ꯆꯠꯇ꯭ꯔꯦ ꯉꯁꯤꯗꯤ ꯑꯩꯈꯣꯏ ꯕꯥ ꯆꯠꯂꯦ ꯍꯨꯟꯗꯣꯏꯅꯤꯅ
ꯎꯝ ꯍꯤꯟꯖꯥꯡ ꯑꯍꯥꯎꯕ ꯆꯥꯔꯣꯏꯗ꯭ꯔꯣ ꯂꯧ ꯍꯨꯟꯕꯒꯤ
ꯍꯣꯔꯦꯟ ꯅꯨꯃꯤꯗꯥꯡ ꯆꯥꯅꯤ
ꯎꯝ꯫
ꯅꯨꯃꯤꯗꯥꯡꯗꯤ ꯆꯥꯔꯅꯤ
ꯎꯝ꯫
ꯈꯪꯗꯦ ꯑꯩꯗꯤ ꯈꯪꯗꯦ ꯆꯥꯒꯦꯔꯥ ꯆꯥꯔꯣꯏꯒꯦꯔꯥ ꯗꯥꯎꯗ ꯆꯥꯖꯔꯥ ꯂꫭꯏꯔꯦ
ꯑꯣ ꯑꯣ ꯑꯣ ꯀꯩꯝ ꯈꯟꯗꯦ ꯅꯠꯇ꯭ꯔꯥ
ꯎꯝ꯫
ꯍꯋꯥꯏꯕꯨ ꯆꯥꯗ꯭ꯔꯥꯗꯤ ꯌꯥꯔꯦꯕ
ꯍꯋꯥꯏꯁꯨ ꯑꯇꯩꯕꯨꯗꯤ ꯌꯥꯏꯗ ꯗꯥꯜ ꯃꯨꯁꯣꯔꯤ ꯈꯛꯇꯪꯅꯤꯗ
ꯑꯥ ꯑꯥ ꯃꯤꯅ ꯍꯥꯟꯈꯤꯅꯤꯒ ꯍꯥꯏꯁꯤꯗꯤ ꯃꯤ ꯌꯥꯝ ꯂꯩ ꯈꯣꯠꯄ ꯃꯥꯜꯂꯦꯀꯣ
ꯎꯝ ꯑꯗꯨꯝ ꯂꯩ ꯍꯥꯏꯇꯥꯔꯦ ꯑꯃꯃꯨꯛ ꯇꯧ ꯑꯃꯃꯨꯛ ꯇꯧ
ꯎꯝ ꯐꯩꯅꯦ
ꯑꯅꯝꯕ ꯆꯍꯤ ꯑꯥ ꯑꯥ ꯌꯧꯕ ꯉꯥꯛꯇ
ꯏꯁ ꯅꯪꯅ ꯀꯣꯜ ꯋꯥꯔꯤ ꯁꯥꯟꯅꯅꯤꯡꯉꯤꯁꯤꯅ ꯀꯔꯝꯕ
ꯅꯠꯇꯦꯗ ꯍꯥꯏꯗꯤ ꯆꯍꯤꯗꯨ ꯌꯥꯝꯃꯤ ꯍꯥꯏꯕꯅꯤꯗ ꯃꯣꯏ ꯅꯍꯥꯟ ꯑꯃꯒꯤꯇꯪꯪ ꯂꯣꯏꯑꯦ ꯀꯩꯅꯣꯝꯃꯤ ꯆꯍꯤ ꯀꯨꯟ ꯀꯜꯂ ꯀꯩꯅꯣ ꯍꯥꯏꯕꯗꯣ ꯑꯗꯨꯇꯪꯅꯤ ꯆꯍꯤ ꯑꯅꯧꯕ ꯍꯥꯏꯗꯤ
ꯏꯁ ꯏꯁ ꯏꯁ ꯏꯁ ꯀꯣꯂꯦꯖꯇꯤ ꯆꯠꯂꯔꯣꯏꯗ꯭ꯔꫭ
ꯆꯠꯀꯦ ꯇꯧꯔꯝꯕꯅꯦ ꯑꯗꯨ ꯆꯠꯂꯔꯣꯏ ꯉꯁꯤ
ꯀꯩꯒꯤ
ꯑꯈꯣꯏ ꯁꯣꯁꯦꯜ ꯋꯥꯛ ꯇꯧꯒꯦ ꯇꯧꯕꯅꯤ ꯑꯗꯨ ꯃꯦꯝꯅ ꯌꯥꯔꯛꯇꯦ ꯍꯥꯏꯗꯤ ꯑꯦꯛꯖꯥꯝ ꯂꯩ ꯍꯥꯏꯌꯦ ꯄꯦꯄꯔ ꯁꯤꯠ ꯑꯅꯤ ꯂꯩ ꯍꯥꯏꯌꯦ ꯑꯗꯨꯒꯤ
ꯎꯝ꯫ ꯅꯨꯡꯉꯥꯏꯔꯦ ꯅꯪ ꯑꯗꯨꯗꯤ
ꯎꯝ ꯍꯤꯞꯄ ꯂꯩꯔꯥꯅꯤ ꯉꯁꯤꯒꯤꯗꯤ
ꯎꯝ ꯄꯣꯊꯥꯔꯣ ꯄꯣꯊꯥꯔꯣ
ꯎꯝ꯫ ꯃꯟꯗꯦꯗ ꯑꯃꯨꯛ ꯆꯠꯂꯅꯤ ꯃꯟꯗꯦꯗꯗꯤ ꯇꯦꯁ꯭ꯠ ꯂꯩ꯫
ꯎꯝ꯫
ꯑꯣꯄꯦꯟ ꯇꯦꯁ꯭ꯠ ꯂꯩ
ꯑꯣꯄꯥꯟ ꯇꯦꯁ꯭ꯠ ꯑꯣ
ꯎꯝ꯫
ꯑꯩꯗꯤ ꯑꯩꯗꯤ ꯃꯦꯝꯗꯣ ꯄꯤꯌꯣ ꯍꯥꯏꯕꯅꯦ ꯀꯣꯏꯁꯟ ꯄꯤꯔꯛꯑꯣ ꯑꯈꯣꯏ ꯄꯥꯔꯛꯀꯦ ꯍꯥꯏꯕꯤꯕꯅꯦ ꯑꯗꯨ ꯑꯣꯄꯦꯟ ꯇꯦꯁ ꯇꯧꯅꯤꯌꯦ
ꯑꯗꯨꯅ ꯐꯠꯇ꯭ꯔꯥ
ꯑꯣꯄꯦꯟ ꯇꯦꯁ ꯇꯧꯕꯗꯨꯕꯨ ꯀꯩ ꯀꯥꯟꯅꯒꯦ ꯁꯤꯟ ꯁꯤꯜꯂꯒ ꯏꯗꯣꯏꯗꯨꯕꯨ
ꯏꯌꯨ ꯀꯩꯅꯣ ꯂꯥꯏꯛ ꯄꯥꯕ ꯇꯟꯗ꯭ꯔꯣ
ꯄꯃꯟꯗꯕꯗꯨꯗ ꯉꯥꯏꯍꯛ ꯄꯕꯤꯒꯦ ꯇꯧꯕꯅꯤꯗ ꯌꯗꯦ ꯑꯣꯖꯥꯁꯤꯡꯅ ꯑꯃꯨꯛ ꯄꯒꯅꯨ ꯍꯥꯏ
ꯈꯔ ꯄꯔꯣꯗꯅ ꯑꯗꯨ ꯑꯣꯏꯔꯗꯤ ꯇꯦꯁ ꯂꯣꯏꯔ ꯍꯨꯡ
ꯑꯍꯥꯍꯥꯍꯥꯍꯥꯍꯥ ꯑꯥ
ꯍꯥꯏꯗꯤ ꯑꯣꯄꯟꯗ ꯇꯧꯅꯤ ꯍꯥꯏꯔꯁꯨ ꯄꯒꯗꯕꯅꯤ ꯀꯩꯅꯣ
ꯇꯣꯞꯄꯤꯛ ꯄꯤꯔꯛꯇꯕꯗꯨ ꯀꯔꯤꯆꯦꯄꯗꯣꯏꯅꯣ
ꯅꯨꯡꯉꯥꯏꯕ꯭ꯔꯣ ꯀꯣꯂꯦꯖ ꯆꯠꯄꯗꯨꯕꯨ
ꯅꯨꯡꯉꯥꯏ ꯌꯣꯡ ꯃꯌꯥꯝꯒ ꯎꯅꯕꯅꯤꯅ
ꯎꯝ
ꯌꯣꯡꯂꯩꯁꯕꯤꯅꯥꯎ ꯃꯌꯥꯝ ꯊꯦꯡꯅꯩ ꯑꯗꯨꯒꯤ
ꯁꯤꯁ ꯌꯣꯡꯒꯤ ꯅꯃꯥꯟꯅꯕꯤꯗꯨꯒꯤ ꯀꯩ ꯀꯩꯅꯣ ꯈꯔ ꯄꯨꯕꯤꯌꯨꯗꯅ ꯑꯍꯝ
ꯑꯥ ꯃꯣꯏꯒꯤꯗꯃꯛꯇ ꯑꯩ ꯅꯥꯎꯔꯤ ꯄꯨꯔꯤ
ꯑꯦ
ꯍꯦꯍꯥꯍꯥꯍꯥ ꯅꯥꯎꯔꯤ ꯅꯥꯎꯔꯤ ꯅꯥꯎꯔꯤ ꯄꯥꯏꯔꯗꯤ ꯃꯣꯏꯗꯣ ꯀꯤꯌꯦꯗꯅ
ꯎꯝ
ꯑꯩ ꯏ ꯀꯕꯅꯦ ꯒꯥꯔꯤ ꯊꯨꯒꯥꯏꯕꯤꯕꯒꯤ
ꯎꯝ
ꯒꯥꯔꯤ ꯃꯆꯥꯁꯨ ꯊꯨꯒꯥꯏꯕꯤꯕ ꯑꯆꯧꯕꯁꯨ ꯊꯨꯒꯥꯏꯕꯤꯕ ꯑꯗꯨꯏ ꯏ ꯀꯥꯔꯤ ꯅꯥꯎꯔꯤ ꯄꯨꯔ ꯆꯠꯂꯤꯅꯤ
ꯐꯨꯕꯤ ꯀꯥꯞꯈ꯭ꯔꯕꯣ ꯅꯥꯎꯔꯤꯗꯨꯅ
ꯀꯞꯇꯦꯗ ꯄꯥꯏꯕ ꯈꯛꯇꯪ ꯄꯥꯏ ꯍꯧꯖꯤꯛꯇꯤ ꯄꯨꯗ꯭ꯔꯦꯗ ꯐꯒꯤ ꯇꯧꯅꯤꯗ
ꯎꯝ
ꯏ ꯀꯥꯃꯟꯕꯗꯨꯗ ꯄꯥꯏꯔ ꯆꯠꯄ
ꯁꯤꯗꯖꯨ ꯑꯃ ꯂꯩꯌꯦꯕꯀꯣ ꯑꯈꯣꯏ ꯁꯤ ꯑꯈꯣꯏ ꯂꯩꯁꯤꯗ
ꯎꯝ
ꯃꯥꯗꯤ ꯂꯥꯏꯕ꯭ꯔꯤ ꯃꯅꯥꯛꯇ ꯑꯗꯨꯝ
ꯑꯃꯈꯤꯇꯪ
ꯑꯥ ꯑꯃꯈꯇꯪ
ꯑꯃ ꯒꯤꯇꯪꯗꯨꯗꯤ ꯀꯩꯗꯧꯅꯕ
ꯋꯥꯔꯝꯃꯅꯤꯌꯦ ꯃꯣꯏꯗꯤ ꯃꯣꯏꯒꯤ ꯃꯔꯛꯇꯩ ꯊꯣꯛꯂꯛꯑꯗꯤ ꯆꯪꯍꯟꯗꯦ ꯍꯥꯏꯌꯦ
ꯍꯣꯏ ꯍꯣꯏ ꯑꯗꯨꯕꯨꯗꯤ ꯃꯣꯏ ꯌꯥꯅꯗꯕꯅꯤꯅ ꯈꯠꯅꯕꯅꯤꯅ ꯎꯄꯥꯏꯂꯩꯇꯦ ꯑꯗꯨ ꯃꯣꯏ ꯃꯣꯏ ꯅꯤꯡꯊꯧꯅ ꯇꯥꯟꯊꯣꯛꯏꯅꯤꯌꯦ ꯑꯗꯨ
ꯎꯝ ꯑꯗꯨꯃꯥꯏ ꯍꯥꯏ ꯑꯗꯨꯗꯨꯅ ꯃꯣꯏꯗꯣ ꯋꯥꯔꯝ ꯍꯥꯏꯗꯤ ꯃꯗꯣ ꯃꯊꯟꯗ ꯃꯃꯥꯟꯅꯕ ꯂꯩꯇ꯭ꯔꯦꯗꯅ ꯋꯥꯔꯝꯅꯤꯕ ꯀꯣꯏꯆꯠ ꯆꯠꯂ ꯂꯩ ꯍꯧꯖꯤꯛꯄꯨ ꯎꯕꯨ ꯎꯒꯤꯗ꯭ꯔꯦ
ꯖꯨꯗ ꯄꯨꯔꯣ ꯑꯍ
ꯌꯥꯔꯣꯏꯌꯦ ꯊꯝꯃꯨ ꯌꯥꯔꯣꯏ ꯃꯥꯗꯣ ꯍꯥꯏꯗꯤ ꯂꯩꯃꯤꯟꯅꯔꯤꯡꯉꯣꯏꯕ
ꯎꯝ ꯍꯩ ꯍꯥ ꯉꯁꯤꯗꯤ ꯀꯅꯥ ꯀꯅꯥꯅꯣ ꯏꯁꯩ ꯌꯥꯝ ꯁꯛꯍꯟꯅꯤꯡꯈ꯭ꯔꯦꯗꯥꯏ ꯇꯨꯝꯅꯤꯡꯈ꯭ꯔꯦꯗꯥ
ꯑꯦ ꯑꯦ ꯑꯦ ꯅꯪꯒꯤꯗꯨꯗ ꯐꯣꯟ ꯇꯧꯁꯜꯂꯨꯗꯅ
ꯍꯥ ꯀꯅꯥ ꯀꯅꯥꯕꯣ
ꯅꯪꯒꯤꯗꯨꯗ
ꯄꯥꯎꯒ ꯐꯥꯎꯔꯛꯇ꯭ꯔꯦꯗ ꯅꯝꯕꯔꯒ ꯕ꯭ꯂꯣꯛ ꯑꯃꯨꯛ ꯇꯧꯕꯤꯈ꯭ꯔꯦꯗ ꯑꯣꯏꯔꯔꯣꯏꯗꯕ ꯃꯤꯅꯤꯗ
ꯏꯁ ꯑꯣꯏꯔꯔꯣꯏꯗꯕꯅꯦ ꯑꯃꯨꯛ ꯍꯥꯏꯔꯦ
ꯃꯤꯒꯤ ꯑꯋꯥꯕ ꯈꯪꯗꯕ ꯀꯔꯤ ꯀꯥꯟꯅꯗꯣꯏꯅꯣ
ꯈꯪꯗ꯭ꯔꯦꯅꯦ ꯅꯪꯒꯤꯁꯦ
ꯌꯥꯔꯦꯅꯦ ꯇꯣꯛꯑꯁꯅꯤ ꯑꯗꯨꯒꯤ ꯋꯥꯔꯤꯗꯣ ꯑꯁ
ꯅꯪꯅ ꯏꯁꯩ ꯁꯛꯍꯟꯅꯤꯡꯉꯦ ꯍꯥꯏꯔꯛꯏ ꯅꯠꯇ꯭ꯔꯣ
ꯈꯪꯗꯦ ꯀꯣꯜ ꯇꯧꯔꯛꯄ ꯃꯤꯁꯩ ꯁꯦ ꯂꯣꯏ ꯏꯁꯩ ꯁꯛꯍꯟꯗꯣꯏꯅꯦ ꯉꯁꯤꯗꯤ
ꯎꯝ ꯎꯝ ꯎꯝ ꯁꯛꯅꯤ ꯁꯛꯅꯤ
ꯑꯩ ꯀꯅꯥ ꯀꯅꯥ ꯑꯣꯏꯔꯁꯨ ꯂꯣꯏ ꯁꯛꯍꯟꯗꯣꯏꯅꯤ
ꯇꯨꯝꯕꯔꯥ ꯅꯠꯇ꯭ꯔꯒꯅ ꯇꯨꯝꯕ ꯁꯨꯛꯌꯥ ꯌꯥꯗꯕ꯭ꯔꯥ ꯑꯃ ꯇꯧꯖꯔꯅꯤ
ꯑꯥ ꯈꯪꯗ꯭ꯔꯦ ꯍꯧꯖꯤꯛꯇꯤ ꯉꯥꯏꯈꯤꯅꯤꯗ ꯑꯗꯨꯝ ꯀꯅꯥꯅ ꯈꯪꯅꯤ
ꯃꯥꯅꯦ ꯉꯥꯏꯌꯨ ꯉꯥꯏꯌꯨ ꯉꯥꯏꯒꯗꯕꯅꯦ
ꯃꯥ ꯃꯌꯨꯝ ꯄꯥꯜꯂꯒ ꯑꯩꯅ ꯄꯥꯟꯗ꯭ꯔ ꯂꯣꯏꯔꯦ
ꯑꯦꯁ ꯑꯦꯁ ꯑꯦꯁ ꯑꯦꯁ
ꯈꯪꯍꯜꯂ ꯂꯣꯏꯔꯦ
ꯎꯝ ꯈꯪꯅꯤ
ꯈꯪꯗ꯭ꯔꯒꯅ ꯃꯥꯒꯤ ꯃꯁꯥꯒꯤ ꯑꯣꯏꯔꯦꯗꯅ
ꯎꯝ
ꯔꯤꯚꯦꯟꯁ ꯂꯧꯕꯗꯤ ꯑꯩꯒꯤ ꯈꯨꯠꯇ ꯅꯠꯇꯦ ꯂꯧꯕꯤꯒꯗꯕ ꯃꯤ ꯂꯩ
ꯏꯁ ꯏꯁ ꯏꯁ ꯀꯩꯅ ꯍꯥꯏꯁꯤꯕꯣ
ꯈꯪꯗꯦ ꯑꯩꯈꯣꯏꯒꯤꯗꯗꯤ ꯏꯔꯒ ꯂꯩꯕꯅꯤꯅꯀꯣ
ꯎꯝ
ꯔꯤꯚꯦꯟꯁꯁꯦ ꯅꯁꯥꯅ ꯂꯧꯒꯅꯨ ꯍꯥꯏ ꯔꯤꯚꯦꯟꯁ ꯂꯧꯒꯗꯕ ꯃꯤ ꯂꯩ ꯍꯥꯏ ꯍꯌꯦꯡ ꯋꯥꯏ ꯑꯗꯨ ꯃꯁꯥꯅ ꯈꯪꯉꯛꯀꯅꯤꯗ ꯃꯥꯅ ꯀꯌꯥꯃꯨꯛ ꯋꯥꯕꯤꯔꯝꯒꯦ ꯀꯌꯥꯃꯨꯛ ꯈꯟꯕꯤꯔꯝꯒꯦ ꯍꯥꯏꯗꯣ ꯃꯥ ꯃꯁꯥꯅ ꯑꯗꯨꯝ ꯈꯟꯖꯔꯛꯀꯅꯤ ꯑꯗꯨꯒꯤꯕꯨ ꯑꯦ
ꯍꯣꯏ ꯑꯗꯨꯕꯨꯗꯤ ꯂꯣꯏꯅ ꯈꯪꯉꯛꯄ ꯉꯥꯛꯇꯅꯤꯗ
ꯎꯝ ꯃꯥꯁꯨ ꯈꯪꯅ ꯈꯪꯅ ꯈꯪꯁꯤꯟꯅꯗ ꯁꯥꯔꯤꯅꯤ ꯉꯔꯥꯡ ꯅꯍꯥꯟ ꯎꯕꯗꯨꯗꯤ ꯃꯁꯛꯇꯨ ꯏꯊꯤ ꯊꯤꯅ ꯎꯔꯝꯃꯤ
ꯀꯩꯒꯤꯅꯣ ꯍꯥꯏꯁꯤꯕꯣ
ꯈꯪꯗꯤ ꯋꯥ ꯍꯥ
ꯅꯪꯅ ꯁꯥꯎꯈ꯭ꯔꯕꯒꯤ ꯊꯤꯅ ꯎꯔꯤꯔꯣ
ꯅꯠꯇꯦꯗꯥ ꯃꯥꯏꯗꯨ ꯀꯔꯤꯔ ꯈꯪꯗꯦ ꯑꯌꯨꯛ ꯉꯟꯇꯥ ꯑꯣꯏꯕꯩꯔꯥ ꯀꯩꯅꯣ
ꯃꯦꯀꯞꯀ ꯏꯇꯧ ꯇꯧꯔꯛꯈꯤꯗ꯭ꯔ ꯕꯕꯥ ꯇꯧꯍꯧ
ꯃꯦꯀꯞ ꯃꯦꯀꯞ ꯃꯦꯀꯞꯄꯨꯗꯤ ꯇꯧꯗꯤ ꯇꯥꯎꯗꯝꯅꯤ ꯑꯗꯣꯏꯔꯁꯨ ꯑꯗꯨꯅꯤꯃꯤꯠꯇꯣ ꯀꯩꯅꯣ ꯑꯃ ꯑꯗꯨ ꯃꯥꯏꯗꯨ ꯂꯨꯍꯣꯡꯕ ꯆꯠꯄꯅꯤ ꯍꯥꯏꯌꯦ ꯑꯗꯨ ꯅꯨꯃꯤꯗꯥꯥꯡꯗꯨꯗ ꯇꯞꯇꯥꯏ ꯀꯦꯔ ꯃꯥꯜꯂꯦ ꯑꯌꯨꯛꯇꯗꯤ ꯌꯦꯡ ꯌꯥꯗꯕ
ꯑꯩꯅ ꯃꯨꯟꯅ ꯌꯦꯡꯉꯦ ꯍꯥ ꯃꯥꯅ ꯑꯩ ꯁꯛ ꯊꯤꯔꯥ ꯀꯥꯟꯁꯤꯗ ꯀꯃꯥꯏ ꯑꯗꯨꯃꯥꯏꯅ ꯌꯦꯡꯉꯛꯀꯅꯨ ꯀꯥꯏꯅ
ꯑꯦ ꯂꯝꯕꯤꯗꯨꯗ ꯅꯕꯥꯅꯤ ꯍꯦꯛꯇ ꯔꯣꯃꯥꯟꯁ ꯇꯧꯊꯠꯂꯨꯔꯤꯅꯦꯕ ꯅꯠꯇ꯭ꯔꯥ?
ꯇꯧꯕꯗꯤ ꯅꯠꯇꯦꯗ ꯑꯩꯅ ꯋꯥꯔꯤ ꯁꯥꯕꯤꯕ꯫ ꯑꯩꯅ ꯋꯥꯔꯤ ꯁꯥꯕꯤꯕ ꯃꯣꯏꯒꯤ ꯊꯣꯡꯒꯥꯟꯗꯨꯗꯅꯦꯕ ꯑꯩꯅ ꯊꯝꯂꯝꯃꯒ ꯋꯥꯔꯤ ꯀꯨꯝꯍꯜꯂꯒ ꯋꯥꯔꯤ ꯁꯥꯕꯤꯕ ꯃꯥꯅ ꯑꯩꯅ ꯅꯪꯕꯨ ꯋꯥꯍꯟꯒ꯭ꯔꯦ ꯑꯃꯨꯛ ꯍꯥꯏ ꯑꯩꯅ ꯋꯥꯗꯦ ꯋꯥꯗꯦ ꯅꯪ ꯕ꯭ꯂꯣꯛꯇꯨꯗ ꯍꯥꯡꯕꯤꯌꯨ ꯑꯩ ꯀꯦꯝ ꯋꯥꯕ ꯂꯩꯇꯦ ꯅꯪ ꯄꯥꯎ ꯐꯥꯎꯔꯛꯑꯣ ꯍꯥꯏ
ꯎꯝ
ꯑꯗꯨꯗ ꯃꯥꯅ ꯑꯦ ꯕ꯭ꯂꯣꯛꯇꯣ ꯑꯩꯅ ꯇꯧꯕ ꯅꯠꯇꯤꯌꯦ ꯑꯩꯈꯣꯏ ꯐꯦꯃꯤꯂꯤꯅ ꯆꯦꯛ ꯑꯗꯨꯝ ꯇꯧꯔꯤ ꯐꯣꯟꯁꯦ ꯍꯥꯏꯌꯦ ꯑꯗꯣ ꯑꯗꯣ ꯅꯪ ꯄꯥꯏꯕ ꯀꯥꯟꯗꯗꯤ ꯍꯥꯡꯉꯥꯒ ꯑꯩꯉꯣꯟꯗ ꯄꯥꯎ ꯐꯥꯎꯔꯛꯄꯗꯤ ꯌꯥꯏꯗꯅ ꯍꯥꯏꯕꯤꯕ ꯑꯁ ꯑꯩ ꯐꯣꯟ ꯑꯩ ꯐꯣꯟꯁꯤ ꯀꯥꯏꯕꯁꯤ ꯁꯤ ꯎꯔꯕ ꯀꯥꯏ ꯍꯥꯏꯖꯤꯜꯂꯒ ꯑꯪ ꯈꯪꯗ ꯈꯪꯗꯦ ꯃꯥꯏ ꯐꯣꯟꯗꯨꯁꯨ ꯈꯔꯗꯤ ꯎꯝ ꯃꯌꯦꯛꯇꯨ ꯐꯖꯅ ꯁꯦꯡꯗ꯭ꯔꯦꯕ ꯑꯗꯣ ꯑꯩꯅ ꯍꯦꯛ ꯅꯪ ꯐꯣꯟꯗꯣ ꯃꯌꯦꯛ ꯁꯦꯡꯗ꯭ꯔꯥꯁꯨ ꯀꯣꯜ ꯐꯥꯎꯗꯤ ꯇꯧꯔꯛꯄ ꯌꯥꯏꯗꯅ ꯍꯥꯏꯕꯤꯕ
ꯀ꯭ꯂꯥꯁ ꯇꯨꯌꯦꯞꯇꯣ ꯂꯣꯏꯕ ꯉꯥꯏꯔꯣ ꯀꯩꯗꯧꯔꯒꯦ
ꯃꯥꯏ ꯃꯥꯏꯁꯦ ꯀꯩꯅꯣꯝꯃꯥ ꯑꯃꯥ ꯂꯩꯌꯦ ꯃꯥꯏꯁꯦ ꯇꯨꯋꯦꯜꯐ ꯂꯣꯏꯔꯒ ꯐꯥꯎꯔꯛꯇꯣꯏꯔꯥ ꯀꯩꯅꯣꯝꯗꯤ ꯁꯣꯏ ꯂꯩꯔꯝꯒꯅꯤꯕ ꯃꯥꯏꯁꯦ꯫
ꯎꯝ ꯎꯝ ꯎꯝ ꯐꯥꯎꯖꯔꯛꯀꯅꯤꯗ
ꯑꯗꯨ ꯇꯝꯕ ꯉꯝꯗ꯭ꯔꯤ ꯑꯩ ꯑꯗꯨꯒꯤ ꯉꯥꯏꯔꯤꯅꯤ
ꯍꯟꯗꯛ ꯅꯠꯇ꯭ꯔꯣ ꯍꯟꯗꯛ ꯀ꯭ꯂꯥꯁ ꯇꯨꯌꯦꯞ ꯀꯥꯔꯤ ꯅꯠꯇ꯭ꯔꯣ
ꯎꯝ ꯎꯝ
ꯌꯥꯔꯦ ꯑꯗꯨꯗꯤ ꯀꯩꯁꯨ ꯀꯨꯏꯔꯥꯔꯣꯏ ꯈꯪꯍꯧꯔꯥꯔꯣꯏ
ꯎꯝ ꯈꯪꯗ꯭ꯔꯦꯅꯦ ꯑꯋꯥꯕꯁꯨ ꯈꯔ ꯈꯥꯡ ꯇꯥꯕꯅꯤ
ꯃꯥꯅꯦ ꯃꯥꯅꯦ ꯃꯥꯅꯦ ꯅꯨꯡꯁꯤꯕ ꯍꯥꯏꯕꯁꯤꯗꯤ ꯂꯥꯟ ꯊꯦꯡꯅꯔꯤꯕꯅꯤ ꯅꯠꯇ꯭ꯔꯥ
ꯈꯪꯗꯦ ꯑꯩꯗꯤ ꯂꯥꯟ ꯌꯥꯎꯗꯦ ꯁꯦ ꯅꯨꯡꯁꯤꯕꯤ ꯑꯩꯒꯤꯁꯦ ꯂꯥꯟ ꯂꯨꯃꯟꯗꯥꯅ ꯀꯣꯛꯀꯥ ꯁꯥꯔꯦꯗꯥ
ꯎꯝ ꯎꯝ ꯎꯝ
ꯑꯩꯅꯥ ꯃꯦꯖꯔ ꯀꯥꯔꯨꯕꯒꯤ
ꯎꯝ
ꯁꯣꯜꯖꯔꯗꯨꯗꯥ ꯂꯩꯔꯝꯃꯗꯤ ꯐꯥꯒꯗꯕ ꯃꯦꯖꯔ ꯀꯥꯔꯝꯅꯤꯅ ꯎꯄꯥꯏ ꯂꯩꯇꯦ ꯑꯥ ꯅꯪꯗꯤ ꯀꯩ ꯃꯊꯦꯜ ꯆꯥꯔꯕ
ꯑꯈꯣꯏꯗꯤ ꯀꯩꯅꯣ ꯆꯥꯏꯌꯦ ꯍꯋꯥꯏ ꯊꯣꯡ ꯑꯗꯣ ꯍꯋꯥꯏ ꯑꯗꯨꯝ ꯃꯌꯥꯟ ꯃꯌꯥꯟ ꯊꯣꯡꯕ ꯆꯥꯕꯅꯤꯗ
ꯎꯝ ꯑꯥ ꯅꯍꯥꯟ ꯋꯥꯏ ꯑꯩꯅ ꯃꯤꯉꯣꯟꯗ ꯍꯪꯕ ꯀꯥꯟ ꯀꯔꯤ ꯃꯊꯦꯜ ꯆꯥꯒꯦ ꯍꯥꯏꯔꯒ ꯃꯌꯥꯟ ꯃꯌꯥꯟ ꯆꯥꯏ ꯍꯥꯏ ꯑꯥ ꯀꯔꯤ ꯀꯔꯤꯔꯥ ꯑꯩꯅ ꯈꯪꯗꯕ
ꯎꯝ
ꯃ꯭ꯌꯥꯟ ꯃ꯭ꯌꯥꯟ ꯍꯥꯏꯁꯤ ꯀꯩꯅꯣ ꯃꯤꯛꯁ ꯂꯣꯏ ꯇꯧꯕꯗꯣ ꯅꯠꯇ꯭ꯔꯣ
ꯍꯣꯏ ꯍꯣꯏ ꯍꯣꯏ
ꯑꯗꯨꯗꯤ ꯃꯣꯏꯅ ꯃꯌꯥꯡ ꯃꯌꯥꯡ ꯆꯥꯏ ꯀꯔꯤꯅꯣ ꯑꯗꯨꯗꯤ ꯑꯩ ꯄꯨꯟꯁꯤꯒꯤ ꯄꯣꯛꯄꯗꯩ ꯇꯥꯗꯦ ꯍꯥꯏꯕꯤꯕ
ꯎꯝ ꯆꯥ
ꯍꯥꯏꯗꯤ ꯑꯈꯣꯏ ꯑꯈꯣꯏꯗꯤ ꯂꯣꯟꯗꯣ ꯁꯨꯗꯕꯅꯤꯅ ꯆꯥꯕꯗꯤ ꯆꯥꯏꯌꯦꯕꯣ ꯑꯗꯨ ꯂꯣꯟ ꯁꯨꯗꯕꯅꯤꯅ ꯀꯅꯥꯅ ꯈꯪꯅꯤ
ꯎꯝ
ꯑꯈꯣꯏ ꯂꯣꯟꯗ ꯀꯩꯅꯣꯝꯃ ꯍꯥꯏꯔ